ꯎꯝ ꯍꯜꯂꯣ
ꯀꯩꯗꯧꯔꯝꯃꯤꯅꯣ
ꯆꯥꯛ ꯊꯣꯡꯉꯝꯕꯅꯦ
ꯑꯣ ꯀꯩ ꯌꯦꯟꯁꯥꯡ
ꯃꯌꯥꯟ ꯃꯌꯥꯟ ꯊꯣꯡꯖꯤꯜꯂꯦ ꯌꯦꯟꯗꯦꯝ ꯑꯣ ꯁꯦꯕꯣꯠ ꯑꯣ ꯑꯗꯒꯤ ꯀꯩꯕ ꯄꯣꯡ ꯍꯋꯥꯏ ꯑꯂꯨ ꯑꯃꯅꯤꯒ
ꯄꯣꯡ ꯍꯋꯥꯏ ꯁꯦꯕꯣꯠ ꯑꯂꯨ ꯑꯃꯅꯤꯒ
ꯎꯝ ꯌꯦꯟꯗꯦꯝꯒ
ꯑꯩꯗꯤ ꯃꯌꯥꯟ ꯃꯌꯥꯟ ꯊꯣꯡꯉꯒ ꯆꯥꯕꯁꯦ
ꯆꯥꯕꯁꯦ ꯎꯝ
ꯍꯩꯅꯗꯦꯉꯣ
ꯍꯥꯥ
ꯁꯨꯡꯍꯩ ꯍꯩꯅꯗꯦꯕ
ꯀꯩꯒꯤ ꯅꯣꯏꯅ ꯍꯥꯎꯅ ꯊꯣꯡꯗꯕꯩ ꯑꯣꯏꯔꯝꯅꯤ ꯌꯥꯝ ꯍꯥꯎꯕꯅꯦ
ꯑꯁ ꯍꯥꯎꯔꯤꯅꯦꯍꯦ ꯏꯃꯥꯅ ꯊꯣꯡꯕꯗꯤ ꯑꯗꯨꯝ ꯉꯥꯒ ꯊꯥꯛꯇꯅꯀꯣ
ꯎꯝ
ꯊꯣꯡꯉꯤꯅꯦꯕ ꯑꯗꯨꯒ ꯑꯩꯅ ꯏꯁꯥꯅ ꯍꯩꯅꯗꯕꯗꯣ
ꯎꯝ
ꯑꯗꯨ ꯑꯣꯏꯕ ꯆꯥꯛꯇꯤ ꯄꯨꯡ ꯀꯌꯥ ꯆꯥꯕ
ꯎꯝ ꯄꯨꯡ ꯇꯔꯥꯃꯥꯊꯣꯏ ꯃꯈꯥꯏ ꯈꯔ ꯍꯦꯜꯂꯒ
ꯑꯣ ꯎꯝ ꯑꯗꯣ ꯑꯩꯈꯣꯏ ꯍꯥꯏ ꯁ꯭ꯀꯨꯜ ꯇꯝꯃꯤꯟꯅꯔꯛꯄ ꯏꯃꯥꯟꯅꯕꯁꯤꯡꯗꯣ ꯑꯝꯇꯪ ꯄꯨꯜꯂꯒ ꯄꯤꯛꯅꯤꯛ ꯑꯝꯇ ꯁꯤꯟꯖꯤꯅꯦꯍꯦ ꯌꯥꯕ꯭ꯔꯣ
ꯁꯪꯅꯗ꯭ꯔꯤꯁꯤꯅꯤ
ꯅꯪ ꯀꯅꯥ ꯀꯅꯥ ꯄꯥꯎ ꯐꯥꯎꯅꯔꯤꯒꯦ
ꯀꯅꯥꯝ ꯐꯥꯎꯅꯗꯦꯗ
ꯍꯥꯏ ꯏꯁꯀꯨꯜ ꯄꯨꯜꯂꯛꯄ ꯅꯃꯥꯟꯅꯕ ꯑꯃ ꯑꯅꯤ ꯇꯧꯕ ꯐꯥꯎꯅꯗ꯭ꯔꯕ ꯍꯥꯏꯖꯦ
ꯐꯥꯎꯅꯩ ꯑꯗꯨ ꯑꯣꯏꯔꯁꯨ ꯐꯖꯅ ꯐꯥꯎꯅꯗ꯭ꯔꯦꯕ ꯍꯥꯏꯗꯤ ꯊꯕꯛ ꯁꯪꯅꯗꯕꯅꯤꯅ
ꯑꯗꯣ ꯑꯩ ꯀꯩꯅꯣ ꯋꯥꯆꯞ ꯒ꯭ꯔꯨꯞ ꯑꯃ ꯁꯦꯝꯃꯛꯑꯒꯦꯕꯀꯣ ꯑꯗꯨꯒ ꯑꯩꯒ ꯐꯥꯎꯅꯕ ꯈꯔ ꯑꯃ ꯂꯩꯔꯦꯗꯅ ꯑꯗꯨꯒ ꯅꯪꯒ ꯐꯥꯎꯅꯕ ꯈꯔ ꯑꯃ ꯂꯩꯕꯗꯣ ꯑꯗꯨꯒ ꯀꯩꯅꯣ ꯇꯧꯁꯦꯕ ꯎꯝ ꯋꯥꯆꯞ ꯒ꯭ꯔꯨꯞꯇꯨꯗꯅꯦ ꯍꯥꯞꯂꯒ ꯋꯥꯔꯤꯗꯣ ꯍꯧꯗꯣꯛꯑꯁꯦꯕ ꯍꯧꯖꯤꯛ ꯑꯌꯥꯝꯕꯅ ꯑꯣꯐꯤꯁ ꯇꯒꯤ ꯑꯗꯒꯤ ꯁ꯭ꯀꯨꯜꯗꯒꯤ ꯀꯩꯗꯒꯤ ꯂꯣꯏ ꯁꯨꯇꯤ ꯊꯥꯔꯤꯕꯅꯦꯕꯀꯣ ꯑꯗꯨꯗꯣ ꯀꯩꯅꯣ ꯇꯧꯔꯒ ꯒ꯭ꯔꯨꯞꯇꯨꯗ ꯍꯥꯞꯆꯜꯂꯦꯗꯅꯀꯣ ꯊꯕꯛ ꯀꯣꯝꯃꯤ ꯉꯩꯁꯤꯗ ꯍꯧꯗꯣꯛꯑꯒ ꯑꯩꯈꯣꯏ ꯄꯤꯛꯅꯤꯛ ꯁꯤꯟꯖꯗ ꯋꯥꯔꯤꯗꯣ ꯇꯧꯔꯁꯦꯕ ꯂꯥꯛꯏꯕ ꯅꯦꯛꯁ ꯎꯤꯛꯁꯦ ꯁꯤꯒꯤ ꯀꯩꯅꯣꯗꯒꯤꯗꯤ ꯃꯤꯠꯇꯒꯤꯗꯤ ꯑꯌꯥꯝꯕꯅ ꯑꯃꯨꯛ ꯋꯥꯛ ꯍꯧꯔꯅꯦꯕ
ꯎꯝ ꯎꯝ
ꯑꯗꯨꯅ ꯍꯧꯗ꯭ꯔꯤꯉꯩꯗ ꯀꯩꯅꯣꯗꯣ ꯏ ꯁꯦ ꯐꯦꯋꯥꯔꯤꯗꯣ ꯒ꯭ꯔꯨꯞꯇꯨꯗ ꯃꯣꯏ ꯃꯣꯏ ꯃꯣꯏ ꯐꯥꯎꯅꯕ ꯃꯤ ꯂꯩꯔ ꯑꯗꯨꯅꯦ ꯅꯣꯏ ꯀꯩꯅꯣ ꯇꯧ ꯑꯦꯠ ꯇꯧꯁꯜꯂꯛꯑꯣ ꯍꯥꯏꯔꯒ ꯋꯥꯔꯤꯗ ꯍꯧꯗꯣꯛ
ꯌꯥꯏ ꯌꯥꯏ ꯒ꯭ꯔꯨꯞꯄꯨ ꯁꯦꯝꯃꯗꯤ ꯑꯗꯨꯝ ꯑꯃꯅ ꯑꯃꯅ ꯑꯗꯨꯝ ꯄꯥꯎ ꯐꯥꯎꯅꯕꯗ ꯑꯦꯠ ꯇꯧꯅꯔꯛꯄꯅꯤ
ꯑꯗꯣ ꯀꯩꯅꯣ ꯑ ꯄꯤꯛꯅꯤꯛ ꯁꯄꯗꯅꯦ ꯆꯥꯗꯧꯕ ꯑꯩꯈꯣꯏꯒꯤ ꯀꯩꯅꯣꯗꯣ ꯃꯊꯦꯜꯗꯣ ꯀꯔꯤ ꯀꯔꯤ ꯃꯊꯦꯜ ꯇꯧꯁꯤꯒꯦꯗꯣ ꯍꯧꯖꯤꯛꯇꯕꯥꯅꯤ ꯁꯨꯝ ꯇꯥꯟꯅ ꯍꯧꯁꯦꯕ
ꯃꯊꯦꯜ ꯍꯥꯏꯕꯨ ꯁꯂꯥ ꯑꯃꯗꯤ ꯀꯝꯄꯜꯁꯔꯤ
ꯑ
ꯁꯂꯥꯇꯤ ꯏꯔꯣꯟꯕ ꯌꯥꯎꯒꯦꯔꯥ ꯀꯔꯤ ꯌꯥꯎꯒꯦꯔ ꯑꯗꯨꯝ ꯁꯂꯥꯇꯤ ꯑꯗꯨꯝ ꯆꯥꯅꯩꯌꯦꯕ ꯑꯗꯨꯒ ꯏꯔꯣꯟꯕꯒ ꯁꯂꯥꯀ ꯍꯥꯞꯄꯁꯨ ꯌꯥꯏꯑꯕꯀꯣ ꯍꯥꯏꯗꯤ ꯏꯔꯣꯟꯕ ꯆꯥꯅꯤꯡꯉꯕ ꯃꯤꯟ ꯆꯥꯔꯤ ꯁꯥꯂ ꯑꯗꯨꯝ ꯄꯨꯂꯞ ꯆꯥꯅꯃꯤꯟꯅꯕꯅꯤꯕꯨ ꯈꯪꯗꯦ ꯁꯂꯥ ꯍꯥꯌꯁꯦ ꯑꯗꯨꯝ ꯄꯪꯆꯥꯥꯝꯃ ꯆꯥꯏ ꯆꯥꯏꯍꯦꯕ ꯁꯂꯇꯤ ꯑꯗꯨꯝ ꯀꯃꯟ ꯑꯣꯏꯅ ꯃꯌꯥꯝꯅ ꯄꯥꯝꯅꯕꯗꯣ ꯑꯣꯏꯌꯦꯕ ꯌꯦꯡꯗꯤ ꯑꯗꯨꯝ ꯊꯣꯡꯗꯧ ꯂꯩꯔꯦꯗꯅꯦ ꯌꯦꯟ ꯌꯦꯟ ꯊꯣꯡꯗ꯭ꯔꯗꯤ ꯌꯥꯔꯨꯌꯦ ꯃꯤ ꯆꯥꯗꯕ ꯌꯥꯎꯔꯝꯃꯗꯤ
ꯍꯣꯏ ꯑꯩꯈꯣꯏ ꯌꯦꯟꯗꯤ ꯑꯃꯨꯛ ꯉꯧꯔꯁꯤꯒꯦ ꯌꯥꯝꯗꯕꯤꯗ
ꯎꯝ
ꯅꯪ ꯈꯔꯂꯤꯖꯤꯅꯅꯦ
ꯎꯝ
ꯑꯣꯛꯁꯥ ꯑꯃ ꯇꯧꯔꯦꯗꯔ
ꯎꯝ
ꯁꯥꯟꯗꯣꯛ
ꯎꯝ
ꯗꯨꯃꯒ ꯐꯖꯅ ꯉꯧꯁꯤꯔꯥ ꯁꯤꯅꯤ
ꯃꯤꯛꯁ ꯇꯧꯔ ꯊꯣꯡꯕꯁꯨ ꯍꯥꯎꯋꯦꯀ ꯍꯥꯏꯅ ꯑꯗꯨꯃꯥꯏꯅ
ꯃꯤꯛꯁ ꯍꯧꯎꯌꯦ ꯍꯥꯎꯕꯗꯤ
ꯑꯗꯨꯗꯤ ꯃꯤꯛꯁ ꯇꯧꯔꯥ ꯍꯣꯡꯉꯣ
ꯑꯩꯈꯣꯏ ꯏꯁꯄꯣꯔꯠ ꯃꯐꯝꯁꯦ
ꯎꯝ
ꯀꯗꯥꯏꯗ ꯇꯧꯁꯤꯒꯦ
ꯅꯣꯏ ꯍꯟꯗꯛ ꯂꯩ ꯆꯦꯔꯩ ꯐꯖꯅ ꯁꯥꯠꯄ ꯃꯐꯝ ꯑꯃ ꯊꯛꯒ ꯂꯩꯗꯣ ꯆꯥꯗꯣꯡꯕ
ꯑꯥ ꯑꯗꯨ ꯐꯖꯕ꯭ꯔꯥ
ꯐꯖꯩꯅꯦ ꯑꯗꯨꯗꯣ ꯃꯣꯏ ꯆꯥꯛ ꯆꯥꯟꯅꯕ ꯌꯥꯕ ꯃꯥꯜꯂꯦ
ꯆꯥꯛ ꯆꯥꯅꯕꯗꯅꯦ ꯄꯤꯕ ꯃꯐꯝꯗꯨꯒꯤ ꯏꯁꯄꯣꯠ ꯇꯧꯔꯤꯕ ꯃꯐꯝꯗꯣ ꯑꯗꯨꯒꯤ ꯀꯩꯅꯣꯁꯤꯡꯗꯣ ꯑꯗꯨꯒꯤ ꯑꯣꯊꯣꯔꯤꯇꯤꯁꯤꯡꯗꯣ ꯑꯗꯨꯅ ꯑꯩꯈꯣꯏ ꯒ꯭ꯌꯥꯁ ꯅꯨꯡ ꯀꯔꯤ ꯀꯔꯥ ꯐꯖꯅ ꯄꯤꯔ ꯁꯤꯅꯦ
ꯑꯗꯨꯗꯤ ꯄꯤꯔꯝꯗꯧ ꯃꯥꯟꯗꯦ ꯃꯈꯣꯏ ꯁꯤꯒꯤ ꯑꯗꯨꯕꯨꯗꯤ ꯄꯤꯕꯅꯤ
ꯑꯣ
ꯑꯩꯈꯣꯏ ꯁꯤꯗ ꯑꯃꯗꯤ ꯂꯩꯌꯦꯕ ꯆꯥꯛ ꯆꯥꯅꯕ
ꯅꯣꯏ ꯅꯣꯏ ꯑꯗꯨꯒꯤꯗꯨꯅ ꯃꯃꯤ ꯀꯩ ꯀꯧꯕ
ꯃꯃꯤꯡꯒꯈꯪꯗꯦꯗ ꯑꯩ
ꯅꯣꯏ ꯑꯗꯨꯒꯤ ꯍꯥꯏꯁꯦ ꯑꯃ ꯈꯤꯇꯪ ꯃꯅꯨꯡ ꯆꯪꯁꯤꯜꯂꯒ ꯂꯩꯕꯗꯨꯔꯣ
ꯍꯣꯏ ꯆꯤꯡꯗ ꯀꯥꯈꯠꯇꯣꯏꯇꯥꯔ ꯎꯝ ꯎꯝ
ꯑꯗꯨ ꯏꯁꯤꯡ ꯃꯥꯏꯁꯤꯡꯁꯨ ꯇꯥꯗꯦ ꯅꯨꯡꯉꯥꯏꯇꯦꯗ
ꯇꯥꯏꯌꯦ
ꯑꯩꯅ ꯈꯜꯂꯝꯃꯤꯁꯤꯅꯅꯦ
ꯂꯣꯛꯀꯦꯁꯤꯡꯅꯦ ꯆꯦꯟꯊꯔꯛꯏꯁꯦ
ꯂꯣꯛꯀꯤ ꯏꯁꯤꯡ ꯆꯦꯟꯗꯕꯗꯣ ꯑꯗꯨꯗ
ꯍꯧꯖꯤꯛ ꯁꯝꯃꯔꯅꯤꯅ ꯁꯨꯝ ꯏꯁꯤꯡ ꯃꯥꯏꯁꯤꯡ ꯀꯨꯝꯃꯒ ꯁꯥꯟꯅꯅꯤꯡꯉꯅꯤꯤꯗꯅ
ꯁ ꯎ
ꯑꯗꯨꯗꯣ ꯑꯣꯏꯗꯦꯗꯗꯥ ꯋꯥꯈꯐꯝꯗꯣ
ꯎꯝ ꯎꯝ
ꯑꯩꯅ ꯈꯜꯂꯤꯁꯤꯅꯅꯦ ꯆꯥꯗꯣꯡꯒꯤꯗꯣ ꯏꯁꯤꯡꯅꯗꯗꯤ ꯐꯕ
ꯑꯕꯨꯣ
ꯇꯥꯄ
ꯇꯕ
ꯅꯦꯠꯋꯥꯛꯁꯦ ꯅꯪꯒꯤꯗꯨꯔꯥ ꯑꯩꯒꯤꯗꯨꯔꯥ ꯑꯗꯨ ꯇꯠꯀꯦ ꯇꯧꯅꯦ
ꯑꯃꯃꯛꯃꯨꯀꯠ ꯄ ꯇꯦ ꯎꯝ
ꯅꯋꯥꯛꯊꯣ ꯑꯃꯨꯛꯄꯠꯄ ꯇꯠꯂꯦꯕ
ꯇꯥꯔꯦ ꯐꯖꯅ ꯍꯧꯖꯤꯛꯄꯨꯗꯤ ꯇꯥꯕ꯭ꯔꯥ ꯑꯩ ꯉꯥꯡꯕꯗꯤ
ꯇꯥꯥꯏꯇ
ꯎꯝ
ꯀꯩꯅꯣ ꯆꯥꯗꯣꯡꯒꯤꯗꯣ
ꯎꯝ
ꯑꯗꯨꯗꯣ ꯏꯁꯤꯡ ꯐꯖꯅ ꯂꯩꯕꯣꯏꯗꯤ ꯒ꯭ꯌꯥꯁ ꯀꯩꯀꯥꯗꯨꯧꯗꯤ ꯑꯩꯈꯣꯏꯅ ꯁꯤꯗꯩ ꯄꯨꯕꯁꯨ ꯌꯥꯏꯗꯅꯀꯣ
ꯎꯝ
ꯑꯗ ꯏꯁꯤꯡ ꯁꯥꯟꯅꯅꯕꯗꯨꯣ ꯂꯩꯇ꯭ꯔꯗꯤ ꯇꯜꯂꯦꯕ ꯁꯝꯃꯔꯅꯤꯅ ꯑꯗꯨꯗ ꯑꯩꯅ
ꯑꯅ
ꯆꯠꯅꯤꯡꯉꯤꯁꯦ ꯍꯧꯖꯤꯛ ꯂꯣꯛꯇꯥꯛꯀꯤ ꯑꯩꯈꯣꯏꯒꯤ
ꯇ ꯑꯣꯏ
ꯑ ꯍꯣꯝ ꯍꯣꯝ ꯏꯁꯇꯦ ꯃꯌꯥꯝ ꯂꯩꯗꯅ
ꯎꯝ
ꯑꯗꯨꯗ ꯆꯠꯂꯦꯗꯅꯀꯣ ꯑꯣ ꯑꯩꯣꯏ ꯒ꯭ꯌꯥꯁꯇꯅꯨꯡ ꯂꯣꯏ ꯄꯤ ꯍꯥꯏꯌꯦꯕ ꯃꯐꯝꯗꯣ ꯆꯥꯅꯕ ꯄꯨꯈꯝ ꯀꯩꯀꯥ ꯂꯣꯏ ꯄꯤ ꯍꯥꯏꯌꯦꯕ
ꯑꯗꯨ ꯍꯥꯏꯕ
ꯑꯗꯨꯗ ꯆꯠꯂꯒ ꯑꯩꯈꯣꯏꯅ ꯆꯦꯡ ꯊꯣꯡꯅꯕ ꯖ
ꯎꯝ
ꯄꯤꯛꯅꯤꯛ ꯇꯧꯕꯒꯤ ꯆꯪꯒꯗꯕ ꯃꯐꯝꯗꯨꯁꯨ ꯂꯣꯏ ꯄꯨꯔꯦꯗꯅ
ꯎꯝ ꯎꯝ
ꯑꯗꯨꯗ ꯆꯥꯔꯨꯗꯦꯕ
ꯌꯥꯏꯌꯦ ꯑꯗꯨꯕꯨꯗꯤ
ꯎꯝ ꯑꯗꯨꯒ ꯃꯣꯏꯒꯤ ꯑꯩꯈꯣꯏꯅ ꯆ ꯆꯥꯛ ꯀꯛꯄ ꯂꯣꯏꯒꯅꯦ
ꯎꯝ
ꯏꯁꯤꯡ ꯁꯥꯟꯅꯅꯤꯡꯉꯁꯨꯅꯦ ꯑꯩꯈꯣꯏꯒꯤ ꯂꯣꯛꯇꯥꯛꯀꯤ ꯏꯁꯤꯡꯗ ꯑꯗꯨꯝ ꯆꯣꯡꯊꯔꯏꯔꯣꯏꯁꯨ ꯌꯥꯔꯦꯗꯅ ꯑꯗꯨꯒ ꯅꯨꯄꯤ ꯅꯣꯏꯅ ꯆꯣꯡꯊꯕ ꯇꯜꯂꯒꯅ ꯃꯣꯏ ꯑꯗꯨꯒꯤ ꯍꯤ ꯄꯤꯕꯅꯦꯕꯀꫭ ꯇꯥꯕ꯭ꯔꯣ
ꯇꯥꯏꯌꯦ ꯇꯥꯏꯌꯦ
ꯀꯩꯅꯣ ꯃꯈꫭꯜ ꯑꯃ ꯄꯔꯤꯛ ꯄꯔꯤꯛ ꯁꯧꯏꯗꯨꯅ
ꯏꯟꯖꯥꯡ
ꯑꯗꯨꯒꯤ ꯍꯤ ꯄꯤꯕꯗ ꯅꯣꯏ
ꯑꯣꯛ ꯊꯨꯡꯕꯒ ꯃꯥꯜꯂꯤꯔꯕ
ꯑꯣꯛ ꯊꯣꯡꯕꯗꯤ ꯃꯥꯟꯗꯦꯗ ꯃꯈꯣꯟꯗꯣ
ꯎꯝ ꯍꯨꯝ ꯃꯥꯗꯦꯀꯥꯏ ꯍꯥꯏꯖꯜꯂꯗꯤ
ꯃꯣꯏ ꯑꯗꯨꯒꯤ ꯍꯤ ꯐꯤꯕꯅꯦꯕꯀꯣ ꯇꯥꯔꯕꯣ ꯂꯣꯛꯇꯥꯛꯀꯤ ꯈꯣꯡꯆꯦꯗꯣ
ꯎꯝ
ꯃꯣꯏ ꯑꯗꯨꯒꯤ ꯍꯤ ꯄꯤꯕꯅꯦꯕ
ꯎꯝ
ꯏꯤꯗꯨꯗ ꯅꯣꯏ ꯇꯣꯡꯉꯨꯕ ꯑꯗꯨꯒ ꯅꯨꯄꯤ ꯃꯆꯥ ꯅꯣꯏ ꯈꯔꯅ ꯐꯣꯇꯣ ꯇꯧꯔꯒ ꯔꯤꯜꯁꯇꯣ ꯅꯝꯃꯣꯕ
ꯅꯝꯖꯅꯤꯡꯗꯦꯗ ꯑꯩꯈꯣꯏ ꯔꯤꯜꯁꯀ ꯅꯝꯕ ꯄꯥꯝꯗꯦ
ꯅꯨꯄꯥ ꯑꯩꯈꯣꯏꯗꯤ ꯅꯝꯗꯣꯏꯅꯦ
ꯅꯝꯃꯣ ꯅꯝꯃꯣ ꯑꯩꯈꯣꯏꯗꯤ ꯄꯥꯝꯗꯦ
ꯎꯝ ꯗ꯭ꯔꯦꯁꯀꯗꫭ ꯈ꯭ꯔꯒ ꯑꯇꯣꯞꯄꯁꯨ ꯍꯥꯞꯆꯤꯜꯂꯛꯑꯣ ꯍꯣꯡꯗꯣꯛꯑꯒ ꯀꯩꯅꯣ ꯇꯧꯅꯕ ꯃꯣꯏ ꯑꯗꯨꯒꯤꯗꯣ ꯍꯣꯡꯗꯣꯛꯐꯝ ꯀꯥꯒ ꯂꯣꯏ ꯂꯩꯕꯅꯦꯕ
ꯎꯝ
ꯑꯗꯨꯒ ꯃꯈꯜ ꯃꯈꯜꯒꯤ ꯔꯤꯁꯇꯣ ꯂꯣꯛꯇꯥꯛ ꯃꯌꯥꯏꯗ ꯅꯝꯃꯦꯗꯅ ꯑꯗꯨꯒ ꯊꯥꯒꯠꯁꯦꯕ
ꯑꯣꯏꯃ ꯑꯩꯈꯣꯏ ꯔꯤꯜꯁꯀ ꯅꯝꯗꯕ ꯀꯨꯏꯔꯦ ꯅꯝꯗꯦ ꯅꯝꯖꯅꯤꯡꯗꯦ ꯅꯝꯁꯨ
ꯎꯝ
ꯔꯤꯜꯁ
ꯀꯣꯡꯕꯒꯤ ꯅꯝꯃꯥꯗꯤ ꯌꯥꯏꯔꯤꯄꯣꯛꯀꯤꯗꯃꯥꯟꯅꯕꯤꯁꯤꯡꯗꯨꯕꯨ ꯀꯃꯥꯏ ꯀꯃꯥꯏꯅ ꯇꯧꯔꯤꯒꯦ ꯄꯥꯎ ꯑꯝꯇ ꯐꯪꯅꯗ꯭ꯔꯕꯅꯕꯣ
ꯐꯥꯎꯅꯩ ꯑꯗꯨꯝ ꯂꯩꯔꯤ
ꯅꯍꯥꯃꯨꯛ
ꯃꯣꯏꯁꯨ ꯑꯗꯨꯝ
ꯒꯤ ꯏꯪꯈꯣꯜꯗ ꯆꯥꯛ ꯆꯥꯕꯗꯣ ꯃꯣꯏꯒ
ꯎꯝ ꯎꯝ
ꯑꯗꯨꯗ ꯑꯩꯅ ꯆꯥꯛ ꯆꯥꯕꯗꯣ ꯃꯅꯥꯎꯄꯥ ꯑꯃꯒ ꯅꯣꯏ ꯏꯃꯥꯅꯥ ꯍꯥꯏꯌꯦꯗꯥꯏꯅꯦ ꯏꯁ ꯐꯖꯅ ꯂꯧꯈꯠꯈꯔꯦꯅ ꯑꯩ ꯅꯣꯏꯔꯣꯝꯗꯒ ꯂꯥꯛꯑꯒ ꯆꯥꯛ ꯆꯥꯗꯧ ꯇꯜꯂꯤ ꯌꯥꯝ ꯅꯣꯛꯅꯩꯀꯣ